ꯍꯜꯂꯣ
ꯌꯥꯏ ꯐꯔꯕ ꯑꯌꯨꯛ ꯑꯣꯏꯔꯁꯦ
ꯌꯥꯥꯏꯐꯃꯤꯟꯅꯔꯁꯦ ꯄꯨꯟꯅ ꯉꯁꯤ ꯑꯌꯨꯛ ꯑꯉꯟꯕꯒ ꯂꯣꯏꯅꯅ ꯑꯌꯤꯡꯕ ꯋꯥꯈꯜꯒ ꯂꯣꯏꯅꯅ ꯑꯩꯈꯣꯏ ꯍꯧꯒꯠꯇꯨꯅ ꯄꯥꯡꯒꯗꯕ ꯏꯊꯧꯁꯤꯡ ꯄꯥꯡꯗ꯭ꯔꯤꯉꯩꯗ ꯑꯌꯨꯛ ꯌꯦꯟꯗ ꯑꯉꯟꯕꯒꯤꯁꯤꯗ ꯑꯩꯈꯣꯏ ꯄꯨꯟꯅ ꯌꯥꯏꯐꯃꯤꯟꯅꯔꯁꯦ ꯅꯨꯡꯉꯥꯏꯕ ꯋꯥꯈꯜꯒ ꯂꯣꯏꯅꯅ
ꯎꯝ ꯌꯥꯏꯐꯔꯦ ꯌꯥꯏꯐꯔꯦ
ꯑꯗꯣ ꯀꯩꯅꯣꯗꯤ ꯑ ꯍꯧꯒꯠꯂꯕꯣ ꯍꯧꯒꯠꯇ꯭ꯔꯤꯕꯣ
ꯍꯧꯒꯠꯂꯦ ꯑꯩ ꯋꯥꯛꯀꯤꯡ ꯃꯇꯦꯛ ꯑꯝ ꯆꯠꯂꯨꯔꯦ ꯑꯗꯨꯗꯨꯒ ꯎꯝ ꯑꯃꯨꯛ ꯀꯩꯅꯣ ꯇꯧꯔꯤꯅꯤ ꯑꯃꯨꯛ ꯍꯝꯖꯤꯜꯂ ꯂꯩꯌꯤꯅꯦ
ꯑꯩꯁꯨ ꯍꯧꯒꯠꯂꯦ ꯑꯗꯨꯒ ꯀꯩꯅꯣ ꯇꯧꯔꯝꯃꯦ ꯑ ꯆꯝꯐꯨꯠ ꯈꯔ ꯐꯨꯠꯅꯕꯅ ꯐꯨꯠꯄ ꯃꯛꯇꯤ ꯐꯨꯠꯇ꯭ꯔꯤ ꯈꯤꯇꯪ ꯁꯦꯝꯃꯝꯃꯦ ꯑꯗꯣ ꯉꯥꯛꯇꯪ ꯂꯩꯔꯝꯃꯨꯛ ꯍꯥꯏꯕꯗꯤ ꯃꯣꯏꯒꯤ ꯑꯗꯥ ꯃꯣꯏ ꯏꯁꯤꯡ ꯁꯥꯍꯟꯍꯧꯔꯤꯌꯦ ꯊꯛꯅꯕ ꯑꯗꯨꯗꯨꯒꯤ ꯒ꯭ꯌꯥꯁꯇꯣ ꯁꯨꯝ ꯐꯔꯛ ꯇꯥꯔꯦꯅ ꯃꯣꯏꯒꯤ ꯑꯩ ꯉꯥꯏꯕ ꯑꯣꯏꯅ ꯈꯣꯛꯑꯗꯤ ꯂꯣꯏ ꯊꯝꯃꯝꯃꯦ ꯃꯀꯨ ꯃꯔꯛ ꯏꯁꯤꯡꯗ ꯇꯤꯡꯁꯤꯜꯂꯒ ꯑꯗꯨꯒ ꯑꯃꯨꯛ ꯀꯩꯅꯣ ꯇꯧꯒꯦꯅ ꯆꯝꯄꯨꯠ ꯐꯨꯠꯅꯕꯒꯤ ꯑꯗꯨ ꯂꯣꯏ ꯉꯥꯏꯍꯥꯛ ꯂꯩꯔꯒ ꯑꯃꯨꯛ ꯊꯣꯛꯇꯣꯏꯅꯦ ꯐꯨꯠꯄ ꯑꯌꯨꯛꯇ ꯈꯔ ꯈꯔ ꯆꯥꯏ ꯌꯥꯝ ꯆꯥꯗ꯭ꯔꯒꯁꯨ ꯑꯗꯨꯏꯅꯤꯗ
ꯑꯩ ꯑꯩ ꯑꯩ ꯀꯩꯅꯣ ꯇꯣꯔꯕꯣꯠ ꯉꯔꯥꯡ ꯂꯩꯔꯝꯃꯦꯕꯀꯣ ꯉꯔꯥꯡꯁ ꯇꯧꯔꯕꯣꯠ ꯐꯨꯠꯄꯅꯦ ꯅꯣꯏꯒꯔꯦ ꯑꯗꯨ ꯉꯔꯥ ꯅꯍꯥꯟ ꯆꯥꯒꯤꯕꯒꯤ ꯃꯆꯤꯠ ꯂꯩꯍꯧꯕꯅꯤꯗ ꯑꯗ ꯀꯩꯅꯣ ꯇꯧꯗꯦ ꯑꯩꯈꯣꯏ ꯃꯅꯤꯡꯒꯤ ꯑꯩꯈꯣꯏ ꯇꯩꯃꯗ ꯑꯩꯅ ꯉꯥꯔꯥꯛ ꯍꯪꯕꯅꯦ ꯃꯥꯏ ꯇꯣꯔꯕꯣꯠꯇꯤ ꯂꯩꯇꯦ ꯑꯗꯨ ꯈꯣꯡꯗ꯭ꯔꯣꯝ ꯂꯩꯌꯦ ꯑꯩꯅ ꯈꯣꯡꯗ꯭ꯔꯣꯝꯗꯨ ꯂꯧꯑꯅꯥ ꯍꯥꯏꯕꯅꯦ ꯃꯥꯅ ꯑꯗꯨ ꯈꯔ ꯂꯧꯔꯒ ꯑꯩꯁꯨ ꯐꯠꯇꯣꯏꯅꯦ ꯑꯌꯨꯛꯁꯤꯗ ꯑꯌꯨ ꯑꯌꯨꯛꯁꯤ ꯑꯁꯝꯕ ꯑꯣꯏꯅ ꯆꯥꯔꯒꯦꯅ ꯉꯔꯥꯡꯗꯒꯤ ꯍꯧꯕꯅꯦꯕ ꯗ
ꯎꯝ ꯑꯗꯒꯤ ꯀꯩꯅꯣꯁꯨ ꯇꯧꯕꯅꯦ ꯆꯝꯐꯨꯠꯇꯣ ꯑꯗꯨꯃꯥꯏ ꯐꯨꯠꯄꯗꯣ ꯌꯥꯔꯒꯗꯤ ꯑꯩꯈꯣꯏꯒꯤ ꯑ ꯀꯦꯕꯥ ꯗꯁꯀꯨꯁ ꯑꯗꯒꯤ ꯍꯋꯥꯏ ꯕꯤꯟꯁ ꯑꯗꯒꯤ ꯀꯣꯕꯤ ꯁꯤꯒꯨꯝꯕꯁꯦ ꯈꯔ ꯃꯤꯛꯁ ꯇꯧꯔꯦꯗꯅ ꯑꯗꯨꯒ ꯑꯗꯨꯃꯥꯏꯅ ꯈꯔ ꯀꯥꯝꯊꯣꯛꯑꯒ ꯆꯝꯐꯨꯠ ꯑꯣꯏꯅ ꯆꯥꯔꯦꯗ ꯑꯗꯨ ꯐ꯭ꯔꯦꯁ ꯑꯣꯏꯅꯖꯨ ꯍꯥꯞꯄ ꯌꯥꯕꯗꯤ ꯊꯕꯤꯒ ꯒꯖꯔꯒꯖꯦ ꯐ꯭ꯔꯦꯁ ꯑꯣꯏꯔ ꯃꯔꯛꯇꯨꯗ ꯑꯗꯨꯝ ꯍꯥꯞꯄꯁꯨ ꯌꯥꯏꯑꯕ ꯑꯗꯒꯤ ꯄꯦꯔꯨꯛꯁꯨ ꯑꯗꯨꯃꯥꯏꯅ ꯅꯨꯡꯇꯤꯒꯤ ꯉꯃꯗꯤ ꯑꯌꯨꯛꯁꯦ ꯈꯔ ꯑꯗꯨꯝ ꯆꯥꯕ ꯑꯗꯨꯒ ꯑꯩꯈꯣꯏꯒꯤ ꯆꯥꯛ ꯆꯥꯕꯒꯤ ꯃꯇꯝꯁꯤꯗꯅ ꯈꯔ ꯊꯦꯡꯂꯞꯅ ꯈꯤꯇꯪ ꯃꯃꯤꯡꯒꯤ ꯑꯣꯏꯅ ꯆꯥꯛ ꯌꯥꯝ ꯍꯟꯊꯔꯒ ꯆꯥꯕ ꯃꯅꯥ ꯃꯁꯤꯡꯒꯨꯝꯕ ꯑꯆꯝꯕꯅ ꯍꯦꯜꯍꯜꯂꯒ ꯅꯨꯡꯇꯤ ꯑꯗꯨꯃꯥꯏꯅ ꯍꯩꯅꯍꯟꯕ ꯑꯗꯨꯑꯣꯏꯇꯥꯔꯗꯤ ꯁꯛ ꯀꯨꯁꯨ ꯀꯨꯃꯦꯟꯒ ꯂꯣꯏ ꯊꯣꯛꯂꯛꯇꯣꯏꯅꯤ
ꯊꯣꯛꯇꯣꯏꯅꯦ ꯊꯣꯛꯄꯗ ꯅꯠꯇꯦ ꯐꯁꯨ ꯐꯗꯣꯏꯅꯦꯕ ꯑꯗꯨꯏꯗꯣ ꯑꯩꯈꯣꯏꯅ ꯉꯝꯗꯕꯩ ꯋꯥꯅꯦꯕ ꯑꯗꯨꯅ ꯑꯌꯨꯛꯁꯤꯗ ꯇꯟ ꯆꯥꯥꯁꯟꯕ ꯕꯤꯁꯀꯤꯠ ꯆꯥꯕ ꯀꯔꯤ ꯀꯔꯥ ꯑꯗꯨꯗꯨ ꯆꯥꯗꯣꯏ ꯁꯨꯔꯛꯄꯨꯗꯤꯅꯦ ꯑꯗꯨꯃꯥꯏꯅꯅꯦ ꯑꯩꯈꯣꯏꯅ ꯑ ꯏꯆꯝ ꯆꯝꯅ ꯐꯨꯠꯂꯒ ꯆꯥꯕ ꯑꯗꯒꯤ ꯍꯩꯔꯥ ꯍꯩꯅꯧ ꯑꯗꯒꯤ ꯁꯦꯝ ꯂꯐꯣꯏ ꯁꯤꯒꯨꯝꯕ ꯆꯥꯕꯁꯤꯅ ꯍꯦꯟꯅ ꯐꯔꯤꯅꯦ ꯍꯥꯏꯕ ꯑꯗ ꯁꯤꯗꯩꯗ ꯇꯜ ꯆꯥꯥꯁꯤꯜꯂꯅꯤ ꯑꯗꯩꯒꯩꯗꯤ ꯑ ꯀꯩꯅꯣꯗꯒꯤ ꯗꯨꯀꯥꯟꯗꯩ ꯂꯩꯕ ꯀꯦꯛ ꯆꯥꯥꯁꯜꯂꯅꯤ ꯑ ꯂꯩꯗꯅꯀꯣ ꯑꯗꯨꯝꯕ ꯃꯌꯥꯝꯗꯣ ꯆꯥꯗꯣꯏ ꯁꯔꯨꯛꯄꯨꯗꯤ ꯃꯅꯥ ꯃꯁꯤꯡ ꯃꯌꯥꯝꯗꯣ ꯐꯨꯠꯂꯒ ꯆꯥꯕꯅ ꯍꯦꯟꯅ ꯐꯩꯅꯤ ꯑꯩ ꯏꯁꯥꯁꯦ ꯑꯩꯁꯨ ꯈꯤꯇꯪꯗꯤ ꯖꯣꯇꯣꯟ ꯇꯧꯗꯕ ꯌꯥꯗ꯭ꯔꯦꯅ ꯑꯗꯨꯒꯤ ꯇꯧꯔꯛꯏꯅꯦꯃꯤ
ꯃꯥꯅꯦ ꯃꯥꯅꯦ ꯍꯥꯏꯕꯗꯤ ꯁꯨꯝ ꯃꯥꯡꯍꯟ ꯇꯥꯍꯟꯕꯒꯤꯗꯤ ꯑꯩꯈꯣꯏꯒꯤ ꯀꯩꯅꯣꯖꯦ ꯑ ꯑꯐꯕ ꯆꯤꯟꯖꯥꯛ ꯅꯠꯇꯕ ꯄꯨꯡ ꯑꯍꯥꯎ ꯑꯊꯨꯝ ꯄꯪꯆꯥ ꯆꯥꯁꯟꯕ ꯌꯥꯕ ꯑꯗꯨꯒ ꯐꯅꯕ ꯑꯝ ꯁꯦꯝꯒꯠꯂꯛꯄ ꯃꯁꯥ ꯃꯎ ꯐꯅꯕ ꯑꯃꯨꯛ ꯁꯦꯝꯒꯠꯂꯛꯄꯁꯤꯗꯤ ꯈꯤꯇꯪ ꯃꯇꯝ ꯆꯪꯉꯤ ꯑꯗꯒꯤ ꯋꯥꯔꯤ ꯅꯤꯐꯥꯒꯤ ꯑꯝ ꯇꯥꯂꯛꯄꯁꯤꯗꯤ ꯑꯍꯥꯎꯕꯗꯨ ꯂꯩꯔ ꯂꯩꯔ ꯑꯆꯝ ꯑꯔꯥꯛ ꯁꯤꯒꯨꯝꯕꯖꯤ ꯄꯣꯠꯁꯤ ꯑꯣꯏꯔꯛꯀꯗꯣꯏꯅꯦꯕ ꯑꯗꯨꯒ ꯑꯩꯈꯣꯏꯒꯤꯒ ꯊꯥꯎ ꯊꯨꯝ ꯃꯍꯥꯎ ꯌꯥꯎꯕ ꯑꯗꯩ ꯃꯔꯦꯛ ꯃꯍꯥꯎ ꯌꯥꯎꯕꯁꯤꯅ ꯍꯦꯛꯇ ꯏꯁꯥꯗꯤ ꯃꯥꯡꯉꯛꯇꯣꯏꯕ ꯑꯗꯨꯒ ꯐꯅꯕ ꯑꯃꯨꯛ ꯍꯣꯠꯅꯔꯛꯄꯁꯤꯗꯤ ꯑꯆꯝ ꯑꯔꯥꯛ ꯆꯥꯕ ꯈꯣꯠꯄ ꯑꯩꯗꯤ ꯀꯩꯅꯣꯗꯨꯖꯨ ꯐꯅꯕꯨ ꯍꯩꯕꯨ ꯍꯩꯅꯔꯦꯅꯦ ꯃ ꯑꯣꯠꯇꯣ ꯑꯣꯠꯇꯣ ꯑꯗꯨ ꯆꯥꯕꯗ ꯍꯥꯟꯅ ꯍꯩꯅꯔꯝꯗꯦ ꯍꯧꯖꯤꯛꯇꯤ ꯐꯅꯕꯨ ꯍꯩꯅꯔꯦ ꯄꯣꯛꯊꯣꯍꯜꯂꯒ ꯑꯗꯨꯝ ꯅꯞꯅꯞ ꯅꯞꯅꯞ ꯂꯥꯎ
ꯍꯥꯎꯕꯅꯦ ꯃꯥꯗꯣ ꯑ ꯊꯤꯠꯄꯒ ꯍꯥꯟꯅ ꯆꯥꯁꯟꯒꯅꯣ ꯑꯗꯨꯗꯤ ꯍꯥꯎꯇꯕꯅꯦꯕꯀꯣ ꯑꯠ ꯊꯤꯠꯂꯒ ꯐꯅ ꯀꯨꯏꯅ ꯑꯗꯨꯝ ꯃꯤꯅꯤꯠ ꯇ꯭ꯔꯥꯝꯉꯥ ꯀꯨꯟꯒꯨꯝꯕꯒꯤ ꯆꯥꯡꯗ ꯑꯗꯨꯝ ꯊꯝꯕꯤꯌꯣꯕꯀꯣ ꯏꯁꯤꯡ ꯑꯁꯥꯕꯗ ꯑꯗꯨꯝ ꯊꯤꯠꯂꯒ ꯑꯗꯨꯗꯨꯒ ꯑꯩꯈꯣꯏꯅ ꯍꯦꯟꯅ ꯃꯍꯥꯎ ꯂꯩꯅꯕ ꯁꯪꯒꯣꯝꯒꯨꯝꯕ ꯍꯥꯞ ꯄ ꯌꯥꯏ ꯑꯗꯩ ꯑꯔꯩ ꯑꯔꯩꯕꯀꯣ ꯀꯤꯁꯃꯤꯁ ꯂꯩꯔꯁꯨ ꯍꯥꯞꯆꯤꯟꯕ ꯌꯥꯏ ꯑꯗꯒꯤ ꯑ ꯌꯨꯕꯤꯒꯨꯝꯕ ꯂꯩꯔꯒꯁꯨ ꯑꯗꯨꯝ ꯁꯣꯏꯔꯒ ꯍꯥꯞꯆꯤꯟꯕꯤꯕ ꯌꯥ ꯑꯗꯨꯝ ꯃꯍꯥꯎ ꯊꯣꯛꯅꯅꯕꯗꯨꯗꯤ ꯑꯩꯈꯣꯏꯅ ꯑꯗꯨꯝ ꯁꯦꯝꯕ ꯌꯥꯏꯌꯦꯕ ꯑꯗꯨꯒ ꯈꯤꯇꯪ ꯑ ꯉꯔꯥꯛ ꯉꯥꯏꯍꯥꯛ ꯀꯨꯏꯅ ꯍꯥꯏꯇꯥꯔꯦ ꯃꯤꯅꯤꯠ ꯇ꯭ꯔꯥꯝꯉꯥ ꯀꯨꯟꯒꯨꯝꯕ ꯑꯃ ꯀꯩꯅꯣ ꯇꯧꯔꯀꯥꯟꯗꯅꯦ ꯃꯥꯒꯤ ꯇꯣꯉꯥꯟꯕ ꯀꯩꯅꯣꯝ ꯊꯣꯛꯆꯔꯛꯄꯅꯦꯕ ꯂꯣꯏ ꯄꯣꯞꯊꯣꯛꯑꯀꯥꯟꯗꯅꯦ ꯑꯩꯈꯣꯏꯒꯤ ꯍꯋꯥꯏꯖꯥꯔ ꯑꯁꯦꯡꯕ ꯑꯍꯥꯎꯕ ꯍꯋꯥꯏꯖꯥꯔꯒꯤ ꯑꯩꯈꯣꯏꯒꯤ ꯆꯤꯡꯈꯠꯂꯀꯥꯟꯗ ꯆꯅꯞ ꯆꯅꯞ ꯆꯅꯞ ꯅꯞꯇ꯭ꯔꯥ ꯑꯗꯨꯒꯤ ꯇꯥꯏꯞꯇ ꯃꯥꯒꯤ ꯊꯣꯛꯆꯕꯅꯦꯕ ꯃꯔꯤ ꯃꯔꯥꯡ ꯃꯌꯥꯝ ꯊꯣꯛꯄꯅꯦꯕ ꯆꯞꯅꯞ ꯆꯞ ꯆꯞ ꯅꯞꯄꯒ
ꯑꯗꯨ ꯌꯥꯝ ꯍꯥꯎꯕꯅꯦ ꯑꯩ ꯑꯣꯠꯇꯤ ꯌꯥꯝ ꯊꯤꯅ ꯆꯥꯔꯝꯃꯦꯕ ꯑꯗꯥ ꯑꯩꯅ ꯍꯟꯗꯛꯁꯦ ꯑꯩꯖꯦ ꯁꯪꯒꯣꯝꯖꯦ ꯍꯦꯛ ꯆꯥꯕꯒꯅꯦ ꯑꯁꯤꯟꯕ ꯀꯥꯈꯠꯄꯒꯤ ꯇꯥꯏꯞꯇꯅꯦ ꯈꯦꯒꯠꯂꯒ ꯂꯩꯕꯗꯣ ꯑꯗꯨ ꯇꯧꯋꯦꯕꯀꯣ ꯑꯗꯨꯗꯨꯅ ꯏꯁꯥꯗ ꯌꯥꯝ ꯅꯨꯡꯉꯥꯏ ꯇꯥꯕ ꯑꯝ ꯐꯥꯎꯋꯦꯕ ꯁꯪꯒꯣꯝ ꯆꯥꯁꯤꯜꯂꯒ ꯑꯗꯨꯗꯨꯒꯤ ꯑꯩꯅ ꯆꯥꯗꯕꯅꯦ ꯑꯩ ꯉꯍꯥꯟ ꯅꯨꯃꯤꯠ ꯅꯤꯅꯤ ꯍꯨꯝꯅꯤꯃꯨꯛ ꯆꯥꯔꯝꯃꯕꯅꯦꯕ ꯐꯥꯕ꯭ꯔꯥ ꯌꯦꯡꯒꯦ ꯐꯕ꯭ꯔꯥ ꯌꯦꯡꯒꯦꯅ ꯑꯗ ꯑꯩꯅ ꯑꯁ ꯃꯁꯤꯗꯤ ꯐꯠ ꯇꯦꯍꯤ ꯈꯛꯇ ꯂꯦꯛꯈꯤꯒꯦꯅ ꯑꯩꯅ ꯑꯣꯠꯇꯨꯗꯤ ꯂꯩꯔꯒꯅꯦ ꯑꯩꯅ ꯁꯨꯆꯥ ꯆꯥ ꯆꯥꯁꯟꯗꯕꯅꯦꯕ ꯊꯋꯣꯏ ꯂꯦꯞꯄꯤꯅꯦ ꯍꯥꯏꯕ
ꯎꯝ
ꯍꯥꯟꯅꯗꯤ ꯌꯥꯝ ꯆꯥꯔꯝꯃꯤꯅꯦꯕ ꯑꯩ
ꯎꯝ ꯍꯥꯥ ꯈꯪꯗꯦ ꯑꯗꯣ ꯀꯩꯅꯣꯗꯤ ꯉꯁꯤ ꯋꯥꯛꯀꯤꯡ ꯀꯩꯅꯣꯔꯥ ꯁꯨꯝ ꯌꯨꯝꯗ ꯁꯨꯝ ꯆꯣꯡꯉꯤꯔꯣ ꯅꯠꯇ꯭ꯔꯒ ꯃꯇꯦꯛ ꯑꯃ ꯊꯣꯛꯎꯕ꯭ꯔꯣ
ꯎꯝ ꯁꯣꯔꯣꯛ ꯐꯥꯎꯇꯪ ꯊꯣꯛꯎꯕꯅꯤꯗ ꯌꯥꯝ ꯁꯥꯡꯅ ꯊꯣꯛꯄ ꯅꯠꯇ꯭ꯔꯦꯗ
ꯎꯝ ꯁꯣ ꯑꯍꯥꯟꯕꯒꯤꯅꯦ ꯑꯩꯖꯨꯅꯦ ꯋꯥꯀꯤꯡ ꯑꯌꯨꯛ ꯍꯦꯛ ꯇꯨꯝ ꯍꯧꯒꯠꯄꯒ ꯆꯠꯄꯖꯦ ꯑꯍꯥꯟꯕꯗ ꯌꯥꯝ ꯇꯜꯂꯦꯕ ꯁꯨꯝ ꯅꯨꯡꯇꯤꯒꯤ ꯆꯠꯁꯟꯒ꯭ꯔꯕꯨꯗꯤ ꯍꯧꯒꯠꯈ꯭ꯔꯕꯗꯤ ꯐꯩꯀꯣ ꯑꯍꯥꯟꯕꯩ ꯇꯨꯝ ꯍꯧꯖꯠꯄ ꯌꯥꯝ ꯇꯟꯕꯗꯣ ꯑꯗꯨꯅꯦ ꯑꯗꯨ ꯇꯟꯕꯩꯗꯅꯦꯕ ꯆꯠꯇ꯭ꯔꯤꯖꯦ ꯃꯔꯨꯑꯣꯏꯅ ꯑꯗꯨ ꯈꯔ ꯂꯩꯔꯗꯤ ꯑꯗꯨꯝ ꯆꯠꯅ ꯈꯠꯂꯛꯑꯅꯤ ꯑꯩꯈꯣꯏ ꯏꯪꯊꯝ ꯊꯥꯒ ꯆꯪꯉꯛꯄ ꯗꯨꯔꯒꯥ ꯄꯨꯖꯥ ꯃꯌꯥ ꯂꯥꯛꯄꯁꯦ ꯁꯤꯗ ꯑꯗꯨꯝ ꯋꯥꯛꯀꯤꯡ ꯌꯥꯝ ꯆꯥꯠꯅꯩꯃꯦ ꯍꯦꯟꯅꯖꯨ ꯈꯔ ꯑꯗꯨꯝ ꯂꯩꯆꯤꯟꯒ ꯊꯥꯔꯞ ꯊꯥꯔꯞ ꯇꯧꯕꯁꯦ ꯑꯗꯨ ꯑꯣꯏꯔꯦ ꯑꯩꯈꯣꯏꯅ ꯍꯧꯒꯠꯄ ꯑꯃꯨꯛ ꯇꯜꯂꯤꯁꯦ
ꯄꯨꯡ ꯃꯔꯤ ꯁ꯭ꯋꯥꯏꯗꯒꯤꯗꯤ ꯁꯣꯔꯣꯛꯁꯦ ꯃꯤꯅ ꯄꯤꯛ ꯊꯜꯂꯤꯗ ꯑꯩꯅ ꯍꯧꯖꯤꯛ ꯆꯠꯆꯗꯕꯩ ꯋꯥꯅꯦ ꯑꯗꯨꯝ ꯆꯠꯂꯝꯃꯤꯅꯦ ꯑꯩꯗꯤ ꯏꯇꯣꯝꯗ ꯑꯗꯨꯝ ꯆꯠꯂꯦꯕ ꯑꯉꯥꯡꯁꯤꯡꯖꯦ ꯑꯃꯨꯛ ꯍꯧꯗꯣꯛꯄꯗꯗꯤ ꯃꯣꯏ ꯑꯃꯒ ꯑꯃꯒ ꯉꯥꯏꯅꯔꯤꯉꯩꯗ ꯅꯣꯡꯉꯥꯜꯂꯛꯄꯅ ꯍꯦꯛꯇ ꯍꯥꯂꯦꯅꯀꯣ ꯑꯗꯨꯝ ꯏꯇꯣꯝꯗ ꯑꯗꯨꯝ ꯄꯨꯡ ꯃꯔꯤꯒꯤ ꯁ꯭ꯋꯥꯏꯁꯤꯗ ꯑꯗꯨꯝ ꯆꯠꯂꯦ
ꯐꯩꯌꯦ ꯐꯩꯌꯦ ꯉꯝꯖꯔꯒꯗꯤ ꯑꯌꯨꯛꯀꯤ ꯑꯃ ꯅꯨꯡꯗꯥꯡ ꯋꯥꯏꯔꯝꯒꯤ ꯑꯃ ꯉꯥꯍꯥꯛ ꯉꯥꯍꯥꯛ ꯆꯠꯄ ꯑꯁꯤꯗꯤ ꯁꯤꯗꯤ ꯌꯥꯝ ꯐꯕ ꯄꯣꯠꯅꯦ ꯑꯗꯨꯗ ꯑꯩꯈꯣꯏꯅ ꯉꯝꯗꯕ ꯇꯟꯕꯖꯨ ꯌꯥꯎꯔꯛꯏꯅꯤ ꯉꯝꯗꯕꯁꯨ ꯑꯗꯨ ꯁꯨꯃꯥꯏꯅ ꯍꯦꯛꯇ ꯐꯥꯡꯖꯟꯅꯕ ꯊꯕꯛꯅꯁꯨ ꯈꯔ ꯌꯥꯗꯕ ꯑꯗꯨꯝ ꯇꯧꯔꯦ ꯍꯧꯖꯤꯛ ꯀꯩꯅꯣ ꯇꯧꯕ ꯃꯥꯜꯂꯦ ꯅꯣꯡ ꯃꯪꯕ ꯃꯥꯜꯂꯤꯀꯣ
ꯑꯣ ꯃꯪꯉꯤ
ꯑꯩꯖꯨ ꯏꯃꯨꯡꯗ ꯂꯩꯝꯃꯤꯅ ꯈꯪꯗꯕ ꯀꯣ ꯃꯪꯕꯖꯤꯅ ꯈꯔ ꯐꯩ ꯀꯥꯏꯗꯩ ꯁꯥꯕꯖꯦ ꯂꯩꯕꯝ ꯆꯥꯕꯝ ꯑꯝꯇꯪ ꯈꯪꯗꯦꯕ
ꯆꯥ ꯑꯗꯨꯅꯦ ꯅꯨꯡꯊꯤꯟ ꯅꯨꯡꯊꯤꯟ ꯍꯦꯛ ꯑꯣꯏꯔꯛꯄꯒꯅꯦ ꯅꯨꯡꯊꯤꯟ ꯑꯣ ꯑꯣꯏꯔꯛꯄ ꯍꯥꯏꯕꯗꯤ ꯍꯧꯖꯤꯛ ꯅꯣꯡ ꯃꯪꯕꯒꯤ ꯀꯩꯅꯣ ꯇꯧꯖꯕ ꯋꯥꯅꯤꯗꯅ ꯍꯧꯖꯤꯛꯇꯤ ꯀꯥꯂꯦꯟ ꯊꯥ ꯑꯣꯏꯕꯅꯤꯅꯅꯦ ꯅꯣꯡꯉꯥꯜꯂꯛꯄꯒ ꯄꯨꯡ ꯇꯔꯦꯠꯀ ꯇꯥꯔꯒꯗꯤ ꯑꯗꯨꯝ ꯅꯨꯡꯁꯥꯖꯦ ꯑꯗꯨꯝ ꯁꯥꯔꯦꯕ ꯅꯤꯛꯐꯥꯒ ꯆꯪꯉꯛꯑꯒꯗꯤ ꯑꯗꯨꯗꯨꯅ ꯑꯁ ꯀꯥꯂꯦꯟ ꯊꯥꯒꯤ ꯃꯩꯁꯥꯖꯤꯕꯨ ꯁꯤ ꯀꯜ ꯂꯥꯡꯕꯟ ꯌꯧꯗ꯭ꯔꯤꯕꯅꯤ ꯌꯦꯡꯉꯨꯅꯦ ꯂꯥꯡꯕꯟꯒ ꯌꯧꯔꯀꯥꯟꯗꯗꯤ ꯂꯥꯡꯕꯟꯒꯤ ꯃꯩꯁꯥꯗꯣ ꯀꯅꯥꯃꯥꯏ ꯈꯥꯡ ꯉꯝꯗꯣꯏꯅꯣ ꯌꯦꯡꯉꯨꯅꯦ ꯊꯤꯅ ꯁꯥꯅꯤ ꯌꯦꯡꯉꯨꯅꯦ ꯍꯧꯖꯤꯛꯇꯤ ꯅꯣꯡꯃ ꯅꯣꯡꯃꯒꯤ ꯁꯥꯕꯁꯦ ꯆꯥꯡꯁꯦ ꯁꯨꯝ ꯋꯥꯡꯈꯠꯂꯛꯏ ꯍꯥꯏꯕ
ꯑꯗꯨꯅꯤ ꯇꯧꯔꯤꯁꯦ ꯀꯣꯛ ꯉꯥꯎꯋꯦ ꯎꯝ
ꯁꯥꯕꯒꯤꯕꯨ ꯈꯥꯡꯒꯗ꯭ꯔꯥ ꯍꯥ ꯂꯩꯇꯕꯒꯤꯕꯨ ꯋꯥꯒꯗ꯭ꯔꯥ ꯑꯋꯥꯕꯩ ꯑꯋꯥꯕꯃꯛꯇ ꯉꯥꯏꯔꯤꯗꯨ ꯇꯥꯔꯦꯅꯦ
ꯑꯔꯩꯕ ꯏꯃꯨꯡꯗ ꯅꯨꯡꯉꯥꯏꯔꯝꯗꯣꯏꯅꯦ ꯁꯥꯅꯤꯡ ꯁꯥꯎ ꯁꯥꯅꯤꯡꯗ ꯇꯣꯛꯎꯅ ꯍꯦꯛꯇ ꯑꯦꯁꯤ ꯄꯥꯟꯖꯤꯜꯂꯒ ꯈꯤꯟꯖꯜꯂꯒ ꯌꯨꯝꯒꯗꯣ ꯆꯥꯎ ꯆꯥꯎ ꯁꯥꯖꯜꯂ ꯅꯨꯡꯉꯥꯏ ꯅꯨꯡꯉꯥꯏ ꯂꯩꯔꯝꯗꯣꯏꯅꯤ ꯅꯠꯇ꯭ꯔꯥ
ꯗꯥꯅꯤ ꯑꯁ ꯕꯥꯟꯀꯥ ꯑꯃꯨꯛ ꯃꯨꯛ ꯇꯧꯔꯛꯄꯁꯤꯗꯗꯤ ꯑꯩꯈꯣꯏꯖꯦ ꯄ꯭ꯔꯣꯛ ꯄ꯭ꯔꯣꯛ ꯆꯥꯛꯄꯖꯥꯅꯤꯍꯦ ꯀꯩꯒꯤꯅꯣꯗ ꯑꯩꯈꯣꯏꯒꯤꯗꯤ ꯁꯨꯔꯒ ꯅꯣꯝꯃꯒ ꯆꯥꯗꯣꯏꯅꯗꯅꯀꯣ ꯑꯗꯨꯏꯗꯨꯅ ꯕꯟꯅꯨꯝ ꯇꯧꯁꯟꯒ꯭ꯔꯥꯗꯤ ꯃꯨꯛ ꯄꯣꯠ ꯂꯧꯕ ꯂꯥꯛ ꯋꯥ ꯃꯌꯥꯝꯗꯨꯖꯨ ꯑꯃꯨꯛ ꯂꯣꯏ ꯂꯦꯞꯈꯤꯗꯣꯏꯅꯤꯗꯣ ꯑꯗꯨꯅ ꯑꯩꯈꯣꯏꯗꯗꯤ ꯍꯥꯟꯅ ꯁꯦꯅꯤꯡ ꯂꯩꯍꯧꯕ ꯅꯠꯇꯕꯅꯤꯅ ꯑꯋꯥꯕꯗ ꯑꯋꯥꯕ ꯄꯤꯕ ꯍꯥꯏꯗꯨ ꯑꯣꯏ ꯍꯥꯏꯕ
ꯑꯣ ꯆꯨꯝꯃꯦ ꯑꯗꯨꯏꯁꯨꯅꯦ ꯃꯥ ꯀꯩꯅꯣꯗꯣ ꯀꯨꯏꯗ꯭ꯔꯤꯅꯦ ꯀꯥꯡꯂꯦꯟꯖꯦ ꯅꯨꯃꯤꯠ ꯀꯩꯅꯣ ꯀꯥꯡꯂꯦꯟ ꯂꯩꯌꯦ ꯀꯥꯡ ꯑꯍꯧꯕꯖꯦ ꯅꯨꯃꯤꯠ ꯀꯩꯅꯣ ꯀꯨꯟꯅꯤꯊꯣꯏꯅꯤ ꯈꯛꯇ ꯉꯥꯏꯔꯦ ꯉꯁꯤꯗꯩ ꯊꯥꯔꯒ
ꯑꯣ ꯊꯥ ꯑꯃ ꯐꯥꯕꯠꯇ꯭ꯔꯦꯀꯣ
ꯑꯣ ꯀꯨꯟꯃꯩ ꯀꯨꯟꯃꯥꯊꯣꯏ ꯍꯥꯏꯕ ꯀꯩꯅꯣ ꯑꯗꯨꯗ ꯑꯥ ꯐꯥꯗ꯭ꯔꯦ ꯑꯗ ꯑꯩꯅ ꯈꯜꯂꯤ ꯁꯨꯃꯥꯏꯅ ꯈꯜꯂꯤꯌꯦ ꯑꯩꯈꯣꯏꯒꯤ ꯇꯥꯡ ꯇꯔꯥꯒ ꯇꯔꯨꯛ ꯁꯒꯣꯟꯁꯦꯟ ꯅꯨꯃꯤꯠꯁꯦ ꯁꯤꯗ ꯀꯥꯡ ꯆꯤꯡꯕ ꯅꯨꯃꯤꯠ ꯇꯥꯏꯌꯦꯕꯀꯣ ꯑꯗꯨꯒ ꯑꯗꯨꯒꯤ ꯅꯨꯃꯤꯠ ꯑꯩꯈꯣꯏꯒꯤ ꯅꯣꯡꯃꯥꯏꯖꯤꯡ ꯅꯨꯃꯤꯠ ꯑꯣ ꯃꯣꯏ ꯍꯥꯏꯖꯤꯅ ꯊꯥꯡꯖ ꯅꯨꯃꯤꯠꯇꯣ ꯑꯣꯏꯅ ꯄꯥꯝꯃꯦꯅ ꯍꯥꯏꯒꯤꯗꯥꯏꯅꯦ ꯗꯣꯅꯤꯅ ꯍꯥꯏꯕꯗꯗꯤ
ꯑꯥ ꯑꯗꯨꯃꯥꯏꯅ ꯍꯥꯏꯔꯝꯒꯅꯤ ꯃꯥꯗꯤ ꯎꯝ ꯃꯥꯏꯗꯤ ꯀꯩꯅꯣ ꯆꯠꯆꯕꯅꯤ ꯃꯥꯥꯏ ꯊꯕꯛ ꯆꯠꯄꯅꯤꯅꯅꯦ ꯃꯥꯒꯤ ꯇꯤꯗꯣ ꯊꯥꯡꯖꯒꯨꯝꯕ ꯅꯨꯡꯗꯥꯡꯗ ꯆꯠꯂꯒꯗꯤ ꯑꯥ ꯅꯨꯡꯗꯥꯡꯗ ꯇꯧꯔꯒꯗꯤ ꯅꯣꯡꯃꯥꯏꯖꯤꯡꯗꯨꯃꯥ ꯁꯨꯇꯤ ꯂꯩꯕꯗꯣ ꯃꯥꯅ ꯄꯣꯊꯥꯖꯩꯗꯅ ꯑꯗꯨꯒꯤ
ꯑꯗꯨꯏ ꯇꯥꯔꯗꯤ ꯁꯤ ꯌꯥꯔꯦ ꯀꯩꯅꯣ ꯅꯨꯃꯤꯠꯁꯦ ꯑꯥ ꯍꯟꯗꯛꯀꯤ ꯀꯩꯅꯣ ꯁꯤꯟꯅꯕꯗꯣ ꯍꯣꯠꯅꯒꯦ ꯀꯥꯡ ꯉꯁꯤꯖꯦ ꯇꯥꯡ ꯇꯔꯥꯒ ꯇꯔꯨꯛꯁꯦ ꯀꯥꯡ ꯑꯍꯧꯕ ꯅꯨꯃꯤꯠ ꯑꯣꯏꯔꯦꯅ ꯈꯜꯂꯖꯦ ꯑꯣꯏꯔꯦ ꯑꯗꯨꯒ ꯂꯥꯛꯏꯕ ꯇꯥꯡ ꯅꯨꯃꯤꯠ ꯍꯨꯝꯅꯤ ꯆꯟꯕ ꯅꯨꯃꯤꯠ ꯍꯥꯏꯇꯥꯔꯦ ꯇꯥꯡ ꯇꯔꯥꯅꯤꯄꯥꯟꯖꯦ ꯊꯥꯡꯖꯥ ꯇꯥꯏꯌꯦꯕ ꯁꯤꯒꯤ ꯅꯨꯃꯤꯠꯁꯤꯗ ꯁꯤꯟ ꯇꯥꯕꯅꯦ ꯎꯠꯁꯜꯂꯒꯖꯨ ꯍꯥꯏꯗꯤ ꯄ꯭ꯂꯥꯟꯗꯣ ꯅꯛꯁꯜꯂꯛꯑꯀꯥꯟꯗ ꯑꯗꯨꯝ ꯌꯥꯅꯤꯗ ꯑꯗꯨꯕꯨꯗꯤ ꯑꯗꯣ ꯑꯩꯅ ꯍꯥꯏꯕꯗꯣ ꯑꯗ ꯑꯩꯅ ꯍꯥꯏꯕꯗꯣ ꯁꯣꯝꯗ ꯃꯤ ꯁꯨꯅꯗꯕꯒꯤ ꯑꯩꯈꯣꯏꯒꯤ ꯑꯌꯨꯛꯀꯤ ꯊꯧꯔꯝ ꯑꯗꯒꯤ ꯅꯨꯃꯤꯗꯥꯡꯒꯤ ꯂꯥꯏꯒꯤ ꯇꯤꯟꯒꯤ ꯊꯧꯔꯝ ꯂꯥꯛꯄ ꯃꯇꯝꯗ ꯑꯗꯨꯃꯥꯏꯅ ꯇꯧꯕꯗꯣ ꯆꯤꯟꯅꯕ ꯑꯣꯏꯇꯥꯔꯗꯤ ꯍꯥꯏꯕꯗꯤ ꯑꯩꯈꯣꯏꯒꯤ ꯀꯔꯤꯒꯨꯝꯕ ꯑꯩꯈꯣꯏꯒꯤ ꯑꯗꯨꯒꯤ ꯁꯨꯝ ꯈꯦꯆꯤ ꯆꯥꯕꯗꯣ ꯑꯥ ꯄꯨꯟꯖꯦ ꯍꯥꯏꯅꯔꯒꯗꯤ ꯏꯚꯤꯅꯤꯡ ꯅꯨꯃꯤꯠ ꯑꯩꯈꯣꯏꯒꯤ ꯅꯨꯃꯤꯗꯥꯡ ꯋꯥꯏꯔꯝ ꯅꯨꯡꯗꯥꯡꯋꯥꯏ ꯀꯩꯑꯣꯏ ꯇꯧꯕꯗꯅꯦꯕ ꯄꯨꯟꯖꯦ ꯍꯥꯏꯅꯩꯗꯣ ꯑꯗꯨꯗ ꯑꯩꯖꯨ ꯑꯌꯨꯛꯀꯤ ꯊꯧꯔꯝꯖꯦ ꯆꯠꯂꯨꯔꯅꯤ ꯍꯜꯂꯛꯑꯅꯤ ꯑꯗꯨꯒ ꯑꯩꯈꯣꯏ ꯁꯨꯃꯥꯏ ꯁꯤꯟꯖꯦ ꯂꯥꯡꯖꯦ ꯍꯥꯏꯔꯒꯗꯤ ꯈꯔ ꯉꯟꯅ ꯂꯥꯛꯑꯝꯃꯒꯥ ꯖꯔ ꯖꯔ ꯂꯣꯏ ꯌꯥꯎꯃꯤꯟꯅꯔꯝꯃꯒ ꯑꯔꯩꯕ ꯃꯤꯅ ꯂꯩꯍꯧꯔꯒ ꯑꯩꯖꯦ ꯒꯥꯔꯤ ꯃꯆꯥ ꯑꯃ ꯐꯠ ꯂꯥꯎꯅ ꯇꯣꯡꯉꯒ ꯑꯩꯒꯤ ꯍꯧꯖꯤꯛꯒꯤ ꯑꯩꯈꯣꯏꯒꯤ ꯀꯥꯡ ꯆꯤꯡꯕꯒꯤ ꯏꯁꯩ ꯃꯐꯝꯗꯨꯗ ꯉꯍꯥꯛ ꯆꯠꯂꯨꯕ ꯍꯥꯏꯇꯥꯔꯦ ꯑꯩ ꯉꯔꯥꯡ ꯍꯥꯏꯕꯗꯣ ꯄꯨꯡ ꯑꯃ ꯄꯨꯡꯈꯥꯏ ꯑꯃ ꯄꯨꯡ ꯑꯃꯃꯨꯛꯇꯤ ꯆꯪꯅꯤ ꯑꯗꯨꯃꯥꯏ ꯆꯪꯉꯨꯔꯀꯥꯟꯗ ꯑꯗꯨꯝ ꯂꯣꯏꯔꯒ ꯑꯗꯨꯝ ꯍꯜꯂꯛꯑꯒ ꯃꯐꯝꯗꯨ ꯑꯗꯨꯝ ꯂꯥꯛꯄ ꯑꯗꯨꯅꯗꯤ ꯐꯗꯧ ꯃꯥꯜꯂꯦ ꯑꯩ ꯈꯟꯕꯗ
ꯐꯩꯌꯦ ꯑꯗꯨꯃꯥꯏꯅ ꯇꯧꯔꯒꯗꯤ ꯅꯪ ꯑꯅꯤꯃꯛꯇꯣ ꯑꯗꯨꯃꯛ ꯂꯣꯏꯅꯃꯛ ꯁꯣꯏꯗꯅ ꯌꯥꯎꯕꯗꯣ ꯉꯝꯃꯦꯗꯅ ꯑꯃꯈꯛꯇꯪ ꯅꯪꯅ ꯁꯣꯝ ꯅꯥꯀꯟꯗ ꯃꯣꯔꯦꯅ ꯂꯣꯏꯃꯛ ꯊꯣꯡ ꯊꯥꯛꯇꯣ ꯇꯧꯔꯝꯃꯒ ꯅꯪꯗꯣ ꯑꯥ ꯆꯠꯈ꯭ꯔꯒ ꯂꯥꯛꯇ꯭ꯔꯒꯗꯤꯅ ꯑꯩꯈꯣꯏ ꯃꯌꯥꯝꯗꯁꯨ ꯅꯨꯡꯉꯥꯏꯍꯧꯔꯣꯏꯗꯅꯀꯣ
ꯅꯪꯅ ꯑꯗꯨꯝ ꯌꯥꯅꯕ ꯅꯪꯅ ꯁꯤꯜꯂꯣ ꯅꯪꯒꯤꯗꯨꯁꯨ ꯀꯥꯏꯗꯅꯕ ꯑꯩꯈꯣꯏꯒꯤꯗꯨꯁꯨ ꯀꯥꯏꯗꯅꯕ ꯑꯅꯤꯃꯛꯇꯨ ꯅꯪꯅ ꯁꯤꯟꯕ ꯍꯩꯔꯥ ꯂꯣꯏꯔꯦ
ꯎꯝ ꯎꯇꯤ ꯑꯃ ꯊꯣꯡꯕꯤꯔꯅꯤ ꯑꯗꯒꯤ ꯎꯁꯣꯏ ꯎꯇꯤ ꯑꯃ ꯇꯧꯔꯅꯤ ꯑꯗꯒꯤ ꯀꯩꯕꯥ ꯑꯥ ꯑꯩꯈꯣꯏꯒꯤ ꯃꯔꯣꯏ ꯊꯣꯡꯕ ꯑꯃ ꯐꯖꯅ ꯊꯣꯡꯉꯅꯤ ꯑꯗꯨꯒ ꯀꯩꯅꯣꯗꯣ ꯏꯔꯣꯝꯕ ꯑꯃꯒ ꯌꯥꯔꯦꯗ ꯀꯩꯗꯧꯗꯣꯏꯅꯣ ꯑꯇꯩꯗꯤ ꯍꯥꯏꯕꯗꯤ ꯄꯥꯀꯧꯔꯥ ꯅꯨꯡꯀꯧꯔꯥ ꯑꯗꯒꯤ ꯀꯩꯅꯣꯗꯨꯗꯤ ꯀꯩꯕ ꯏꯔꯣꯝꯕ ꯑꯗꯩ ꯁꯥꯛ ꯀꯥꯏꯗꯨꯗꯤ ꯀꯩꯅꯣ ꯑꯣ ꯃꯔꯨ ꯑꯣꯏꯅ ꯍꯣꯏ ꯏꯔꯣꯝꯕ ꯑꯃꯒ ꯎꯇꯤꯒ ꯃꯔꯣꯏꯒ ꯌꯥꯎꯒꯤ ꯇꯥꯔꯗꯤ ꯌꯥꯔꯦ ꯍꯥꯏꯕꯗꯤ ꯁꯥꯛꯀ ꯑꯗꯒꯤ ꯀꯩꯅꯣꯒꯗꯨꯗꯤ ꯑꯗꯨꯝ ꯄꯣꯠꯍꯥꯞꯅꯦꯕ ꯑꯩꯈꯣꯏ ꯄꯀꯧꯔꯥ ꯊꯣꯡꯕ ꯀꯥꯏꯗꯨꯗꯤ ꯅꯠꯇ꯭ꯔꯥ
ꯎꯝ ꯑꯣ ꯑꯩꯈꯣꯏꯅ ꯄꯥꯝꯃꯒꯅ ꯑꯆꯥꯔꯒꯨꯝꯕ ꯑꯃ ꯍꯥꯞꯄ ꯂꯣꯏꯔꯦꯁꯦ ꯑꯆꯥꯔ ꯁꯦꯝꯕꯗꯨꯗꯤ ꯀꯩꯁꯨ ꯅꯠꯇꯦꯗꯅ ꯑꯗ ꯈꯔ ꯀꯨꯏꯅ ꯍꯥꯏꯐꯦꯠ ꯇꯤꯡꯕꯤꯔꯥ ꯂꯣꯏꯔꯦ ꯏꯁꯤꯡ ꯑꯁꯥꯕꯗꯨꯗ ꯃꯥꯒꯤ ꯄꯥꯎꯗꯔꯗꯣ ꯃꯥꯒꯤ ꯍꯪꯒꯥꯝ ꯃꯔꯨ ꯇꯛ ꯀꯩꯅꯣꯗꯣ ꯑꯌꯣꯟꯕꯗꯣ ꯈꯔ ꯀꯨꯏꯅ ꯇꯤꯡꯕꯤꯔꯥ ꯂꯣꯏꯔꯦ ꯑꯗꯨꯒ ꯃꯣꯔꯣꯛ ꯑꯇꯦꯛꯄ ꯈꯔ ꯑꯗꯩ ꯅꯥꯀꯨꯞꯄꯤ ꯈꯔ ꯇꯤꯜꯍꯧ ꯈꯔ ꯇꯧꯔꯒ ꯍꯥꯞꯆꯜꯂꯒ ꯊꯥꯎ ꯑꯆꯥꯕ ꯍꯥꯞꯆꯜꯂꯒ ꯑꯗꯨꯝ ꯌꯥꯔꯄꯣꯠꯅꯦ ꯍꯩ ꯈꯔ ꯁꯨꯝꯖꯜꯂꯒ ꯑꯩꯗꯤ ꯌꯨꯝꯗ ꯑꯗꯨꯝ ꯁꯦꯝꯃꯦ ꯑꯗꯨꯗꫭ
ꯍꯣꯏ ꯍꯣꯏꯗ ꯑꯗꫭ ꯗꯥꯇꯣꯟꯁꯨ ꯑꯌꯨꯛꯀꯤ ꯂꯣꯏꯁꯟꯒꯗꯕ ꯂꯣꯏꯁꯜꯂꯣ ꯑꯩꯁꯨ ꯆꯝꯐꯨꯠ ꯐꯨꯠꯀꯗꯕ ꯃꯣꯏ ꯏꯁꯤꯡ ꯂꯨꯝꯕ ꯂꯣꯏꯔꯝꯃꯅꯦꯕꯀꯣ ꯑꯝꯇ ꯆꯝꯐꯨꯠꯇꯣ ꯐꯠ ꯂꯥꯎꯅꯥ ꯑꯝꯇ ꯐꯨꯠꯂꯨꯈꯤꯒꯦ ꯑꯗꯨꯒ ꯍꯣꯔꯦꯟ ꯉꯥꯏꯍꯥꯛ ꯂꯩꯒ ꯑꯃꯨꯛ ꯐꯥꯎꯅꯔꯁꯦ
ꯌꯥꯏꯌꯦ ꯌꯥꯏꯌꯦ ꯊꯝꯃꯣ ꯊꯝꯃꯣ